ꯇꯥꯕ꯭ꯔꯣ ꯑꯣ ꯀꯔꯤ ꯇꯧꯔꯤꯒꯦ
ꯁꯨꯝ ꯐꯝꯃꯝꯕꯅꯤꯗ
ꯎꯝ ꯎꯝ ꯆꯥꯛ ꯍꯤꯟꯖꯥꯡꯗꯤ ꯊꯣꯡꯅꯤꯉꯥꯏ ꯁꯦꯝ ꯁꯥꯔꯕꯣ
ꯊꯣꯡꯗ꯭ꯔꯤ ꯉꯜꯂꯤ ꯍꯧꯖꯤꯛꯁꯦ
ꯑꯣ ꯄꯨꯡ ꯀ꯭ꯌꯥ ꯑꯗꯨꯋꯥꯏꯗ ꯆꯥꯛ ꯆꯥꯒꯦ ꯅꯨꯃꯤꯗꯥꯡꯗ
ꯀꯔꯤꯕ
ꯆꯥꯛ ꯄꯨꯡ ꯀ꯭ꯌꯥ ꯑꯗꯥꯏꯋꯥꯏꯗ ꯆꯥꯛ ꯆꯥꯕ꯭ꯔꯣ
ꯅꯨꯡꯗꯥꯡꯁꯦ ꯄꯨꯡ ꯇꯔꯥ ꯃꯥꯄꯜ ꯃꯈꯥꯏ ꯑꯗ꯭ꯋꯥꯏꯗ ꯆꯥꯏ ꯅꯣꯏꯗꯤ
ꯅꯣꯏꯗꯤ ꯎꯝ ꯑꯩꯈꯣꯏꯗꯤꯡ ꯈꯪꯗꯦ ꯄꯨ ꯑꯈꯣꯏꯗꯤ ꯄꯨꯡ ꯊꯦꯛꯃꯜꯂꯕꯗ ꯅꯤꯄꯥꯟꯒꯨꯝꯕꯗ ꯆꯥꯏꯗ
ꯑꯣ
ꯑꯩꯗꯤ ꯍꯨꯖꯤꯛ ꯊꯕꯛ ꯆꯠꯂꯒ ꯀꯩꯅꯣꯗꯃ ꯃꯐꯝ ꯑꯃꯗ ꯂꯩꯌꯦ ꯍꯣꯔꯦꯟ ꯍꯜꯂꯛꯀꯅꯤ ꯊꯕꯛ ꯂꯣꯏꯗ꯭ꯔꯤ
ꯑꯣ ꯀꯔꯤ ꯏꯟꯖꯥꯡ ꯊꯣꯡꯒꯦꯔꯣ
ꯏꯟꯖꯥꯡ ꯊꯣꯡꯒꯦꯔꯣ ꯑꯩ ꯌꯨꯝꯗ ꯂꯩꯇꯦ ꯍꯤꯟꯖꯥꯡꯁꯦ ꯀꯅꯥ ꯊꯣꯡꯉꯝꯒꯦꯔꯥ ꯈꯪꯗꯦ
ꯅꯪ ꯊꯣꯡꯉꯨꯅꯦ
ꯅꯪ ꯊꯣꯡꯎꯅꯦ ꯌꯨꯝ ꯂꯥꯛꯑꯒ ꯑꯩ ꯊꯣꯡꯉꯣꯏ ꯑꯩ ꯏꯃꯥꯈꯣꯏ ꯊꯣꯡꯉꯝꯒꯦꯔꯥ ꯈꯪꯗꯦ
ꯑꯣ ꯑꯣ
ꯏꯆꯦ ꯑꯩꯈꯣꯏ ꯊꯣꯡꯒꯦꯔꯥ ꯃꯣꯏ ꯊꯣꯡꯉꯝꯒꯅꯤ
ꯐꯩ ꯐꯩ
ꯐꯩ ꯐꯩ ꯑꯥ ꯍꯧꯖꯤꯛ ꯑ ꯀꯩꯅꯣ ꯅꯣꯏ ꯌꯨꯝ ꯀꯩꯅꯣ ꯇꯧꯕ꯭ꯔꯥ ꯅꯣꯏ ꯅꯆꯤꯟ ꯅꯅꯥꯎꯈꯣꯏꯒ ꯂꯩꯃꯤꯟꯅꯕ꯭ꯔꯥ ꯅꯠꯇ꯭ꯔꯒ ꯀꯃꯥꯏꯅ ꯇꯧꯕ꯭ꯔꯥ ꯌꯨꯝ ꯄꯥꯜꯂꯕ꯭ꯔꯥ ꯍꯟꯖꯟ ꯍꯟꯖꯤꯟ
ꯅꯪ ꯂꯩꯌꯦ꯫
ꯑꯣ꯫
ꯎꯝ꯫
ꯀꯅꯥ ꯀꯅꯥ ꯂꯩꯕ꯭ꯔꯣ ꯅꯪꯗꯤ꯫
ꯐꯪꯒꯦ꯫ ꯑꯩ ꯁꯤꯗ ꯑꯩꯈꯣꯏ ꯀꯩꯅꯣꯒ ꯄꯥꯕꯨꯡ ꯑꯃꯒ ꯂꯩ꯫
ꯑꯣ ꯑꯣ ꯐꯩꯌꯦꯅꯦ꯫
ꯋꯥꯟ ꯇꯨ ꯊ꯭ꯔꯤ ꯐꯣꯔ ꯐꯥꯏꯚ ꯁꯤꯛꯁ ꯁꯚꯦꯟ ꯑꯩꯠ ꯅꯥꯏꯟ꯫ ꯊ꯭ꯔꯤ ꯐꯣꯔ ꯃꯆꯥ ꯀꯣ ꯃꯆꯥꯗꯣ꯫ ꯀꯨꯟꯒ ꯇ꯭ꯔꯥꯉꯥ ꯁꯨꯃꯥꯏꯅ ꯂꯩꯔꯝꯅꯤ ꯎꯝ꯫ ꯌꯨꯝ ꯄꯥꯜꯂꯕ꯭ꯔꯣ ꯅꯠꯇ꯭ꯔꯒ꯫ ꯑꯗꯨꯝ ꯂꯥꯏꯔꯤꯛ ꯇꯝꯃꯒ ꯂꯩꯕ꯭ꯔꯥ꯫ ꯑꯣ ꯑꯩꯁꯦ ꯍꯧꯖꯤꯛ ꯑꯃꯨꯛ꯫ ꯑꯩꯁꯨ ꯑꯗꯨꯝ ꯀꯣꯂꯦꯖꯇꯤ ꯇꯝꯕ ꯂꯣꯏꯔꯦ ꯍꯧꯖꯤꯛ ꯊꯕꯛ ꯑꯗꯨꯝ ꯈꯔ ꯄꯥꯏꯔꯒ ꯂꯩ꯫
ꯐꯩꯅꯦ ꯀꯣꯂꯦꯖ ꯀꯥꯕꯅ꯫
ꯀꯕꯅ ꯐꯩꯗ ꯑꯝ ꯑꯩ ꯊꯕꯛ ꯍꯧꯖꯤꯛ ꯏꯃꯥꯔꯖꯦꯟꯁꯤꯒꯤ ꯊꯕꯛ ꯂꯥꯛꯈ꯭ꯔꯦ ꯑꯩ ꯉꯥꯛꯇꯪ ꯂꯩꯔꯒ ꯑꯃꯨꯛ ꯇꯧꯔꯛꯀꯦꯀꯣ꯫ ꯁꯥꯎꯒꯅꯨꯀꯣ ꯌꯥꯢ ꯌꯥꯢ ꯍꯣꯏ꯫